ꯑ ꯑꯩꯒꯤ ꯃꯈꯣꯟꯗꯤ ꯐꯖꯅ ꯇꯥꯏꯀꯣ꯫
ꯇꯥꯏꯑꯦ ꯍꯣꯏ ꯑꯩꯗꯤ ꯇꯥꯗꯕ꯭ꯔꯣ ꯐꯖꯅ꯫
ꯅꯪ ꯅꯪꯒꯤꯗꯤ ꯐꯖꯅ ꯇꯥꯗꯕꯒꯨꯝ ꯑꯁ ꯅꯪꯅꯔꯥ ꯅꯪꯒꯤ ꯅꯦꯠꯋꯥꯛꯅꯔ꯫
ꯈꯪꯗꯦ ꯑꯁꯦꯡꯕꯒꯤꯔꯣ ꯐꯥꯏꯚ ꯖꯤꯅꯦꯗ꯫
ꯐꯒꯤ ꯇꯧꯕꯅꯦꯗ꯫
ꯎꯝ ꯑꯁ ꯆꯤꯡ ꯆꯠꯂꯒ ꯍꯧꯖꯤꯛ ꯃꯛꯅ ꯍꯜꯂꯛꯄꯅꯦ ꯈꯣꯏꯗꯣ꯫
ꯑꯣ ꯆꯤꯡ ꯆꯠꯄ꯫
ꯍꯣꯏ ꯈꯔ ꯊꯦꯡꯅ ꯆꯠꯄ ꯑꯁ ꯀꯔꯤꯅꯣ ꯍꯛꯆꯥꯡ ꯐꯍꯟꯅꯤꯡꯉꯥꯏ ꯆꯠꯄꯅꯦ꯫ ꯀꯔꯤꯔ ꯅꯪ
ꯍꯥꯏꯁ ꯅꯣꯏꯔꯣꯝꯒꯤ ꯆꯤꯡꯗꯨꯔꯣ꯫
ꯍꯣꯏ
ꯑꯦ ꯑꯗꯨꯗ ꯑꯃꯨꯛꯀ ꯕꯦꯝꯕꯨ ꯁꯨꯠꯇꯣ ꯑꯃꯨꯛꯀ ꯂꯧꯒꯅꯤꯀꯣ ꯅꯣꯏꯗꯤ꯫
ꯊꯤꯕ ꯆꯠꯄꯅꯦ ꯑꯗꯣ ꯊꯦꯡꯕꯒꯤ ꯎꯔꯦ ꯑꯗꯨꯒ ꯑꯃ ꯑꯅꯤ ꯈꯛꯇ ꯐꯪꯉꯦ꯫
ꯑꯣ ꯐꯖꯅ ꯌꯦꯡꯅ ꯆꯠꯂꯣꯍꯦ ꯃꯐꯝ ꯐꯠꯇꯕꯅꯦ ꯑꯗꯨꯒꯨꯝꯕꯗꯣ꯫ ꯑꯗꯨ ꯃꯐꯝꯗꯣ ꯎꯔꯗꯤ ꯎꯝ ꯇꯕ꯭ꯔꯥ ꯅꯪꯁꯨ ꯂꯩꯕꯅꯦ ꯂꯩꯕꯅꯦ ꯎꯝ ꯍꯥꯏꯕꯗꯤ ꯑꯗꯨ ꯈꯛ ꯅꯠꯇꯕꯤꯗ ꯃꯤꯅ ꯃꯤꯅ ꯀꯔꯤꯅꯣ ꯂꯥꯏ ꯇꯧ ꯈꯨꯔꯝꯂꯒ ꯑꯗꯨꯗ ꯀꯔꯤ ꯀꯔꯤ ꯇꯧꯕꯤꯔꯒ ꯍꯨꯟꯗꯣꯛꯄꯤꯕꯗꯣ꯫
ꯑꯣ
ꯑꯗꯨꯒꯨꯝꯕꯗꯨꯁꯨ ꯌꯥꯝ ꯂꯩꯕꯅꯦꯕ꯫
ꯑꯣ ꯑꯣ ꯑꯣ ꯑꯗꯨꯗꯤ ꯑꯁ ꯆꯥꯕ ꯀꯤꯌꯦꯍꯦ ꯑꯃꯨꯛ
ꯍꯦ ꯆꯥꯕꯒꯤꯗꯤ ꯀꯔꯤꯁꯨ ꯇꯧꯔꯣꯏꯗ ꯄꯨꯛꯇ ꯌꯧꯈ꯭ꯔꯕꯗꯤ꯫
ꯑꯣ
ꯄꯨꯛꯇꯕꯨ ꯌꯧꯈ꯭ꯔꯗꯤ ꯌꯥꯔꯦ ꯀꯔꯤꯅꯣ ꯊꯤ ꯑꯣꯟꯒꯗꯧꯕꯗꯨꯕꯨ
ꯑꯗꯣ ꯑꯩꯈꯣꯏ ꯆꯠꯄꯗꯣ ꯀꯔꯤꯅꯣ ꯂꯝꯕꯤ ꯑꯃ ꯎꯝ ꯐꯖꯗꯕ ꯂꯩꯌꯦꯅ ꯇꯥꯕꯨꯡꯂꯣꯝꯗ ꯆꯤꯡ ꯑꯇꯣꯞꯄ ꯂꯩꯌꯦꯅ ꯑꯗꯨꯒꯤ ꯂꯝꯕꯤꯗ ꯆꯠꯄꯅꯦꯕ ꯃꯤ ꯄꯥꯛ ꯆꯠꯇꯦꯅ ꯑꯗꯨꯗꯨꯗꯤ ꯈꯔ ꯈꯔꯗꯤ ꯆꯠꯂꯦ ꯑꯗꯨ ꯑꯣꯏꯔꯁꯨ
ꯑꯣ
ꯑꯈꯣꯏꯅ ꯑꯈꯣꯏꯅ ꯂꯥꯁꯅꯤꯗ ꯀꯨꯝꯕꯗꯣ ꯃꯤ ꯈꯔꯗꯤ ꯌꯥꯎꯋꯦ ꯑꯗꯨ ꯑꯣꯏꯔꯁꯣ ꯁꯖꯦꯟ ꯀꯔꯤꯔꯥ ꯁꯚꯦꯟ ꯇꯣꯏꯋꯦꯟꯇꯤꯒꯨꯝꯕ ꯇꯥꯈꯔꯥꯕ ꯑꯩꯈꯣꯏ ꯂꯥꯛꯄ ꯃꯇꯝꯗ ꯑꯗꯨꯒꯤ
ꯊꯦꯡꯉꯦꯅꯦꯀꯣ
ꯊꯦꯡꯉꯦ ꯍꯣꯏ ꯑꯩꯈꯣꯏꯗꯣ ꯐꯥꯏꯚ ꯊꯥꯔꯇꯤ ꯁꯤꯛꯁ ꯇꯥꯛꯈꯔꯥꯅꯤ ꯆꯠꯄ ꯍꯧꯕꯗꯣ ꯑꯗꯨꯒꯤꯅꯦ ꯃꯤ ꯉꯥꯏ ꯉꯥꯏꯔꯒ ꯊꯦꯡꯅ ꯆꯠꯄ ꯑꯗꯨꯏꯅꯦ
ꯑꯦꯁ ꯑꯩꯁꯨ ꯅꯣꯡꯃꯥ ꯁꯨꯇꯤ ꯃꯇꯝꯗ ꯅꯣꯏꯕꯨ ꯅꯣꯏꯒꯤꯗ ꯄꯨꯟꯕ ꯇꯥꯔꯦ
ꯆꯠꯃꯤꯟꯅꯁꯦ ꯍꯣꯏ ꯂꯥꯛꯑꯣ
ꯍꯣꯏ ꯑꯗꯨꯗꯤ ꯑꯗꯨꯒꯨꯝꯕꯗꯣ ꯑꯩ ꯇꯧꯔꯛꯇꯕꯅꯤꯅꯀꯣ ꯑꯩ ꯑꯩꯗꯤ ꯍꯦꯛꯄꯁꯨ ꯍꯩꯇꯦ
ꯎꯝ ꯑꯁ ꯅꯍꯥꯟ ꯍꯣꯏ ꯍꯦꯛꯄꯠ ꯆꯠꯄꯗꯣ ꯌꯥꯝ ꯅꯨꯡꯉꯥꯏꯌꯦ ꯈꯔ ꯉꯟꯅ ꯆꯠꯄꯅꯤꯅ
ꯃꯥꯒꯤ ꯑꯁꯤ ꯁꯄꯥꯏꯛ ꯍꯥꯏꯕ꯭ꯔꯥ ꯇꯨ ꯊꯣꯛꯄꯗꯨ ꯀꯔꯤ ꯅꯣꯏ ꯅꯞꯇꯕ꯭ꯔꯥ ꯅꯣꯏꯕꯨꯗꯤ
ꯑꯗꯨꯝ ꯅꯞꯄꯦꯗ ꯑꯁ ꯍꯗꯛ ꯆꯠꯄꯅꯦ
ꯎꯝ ꯑꯗꯨꯅꯦ ꯑꯩꯅ ꯇꯟꯕꯁꯦ
ꯑꯩꯁꯨ ꯂꯥꯁ ꯏꯌꯔꯗꯅ ꯐꯥꯔꯁꯅꯦ ꯑꯗꯣ ꯂꯥꯎꯕ ꯆꯠꯄꯗꯣ ꯑꯁ ꯑꯩꯈꯣꯏ ꯏꯃꯥꯟꯅꯕꯤ ꯑꯃꯗꯤ ꯍꯩꯌꯦꯅ ꯂꯥꯎꯕꯗꯣ
ꯍꯣꯏ ꯑꯗꯨꯒ ꯑꯃꯨꯛ ꯃꯈꯣꯏꯒꯤ ꯃꯐꯝꯗ ꯍꯦꯟꯅ ꯊꯣꯛꯄꯅꯦꯕ ꯑꯗꯨꯖꯥꯠ ꯇꯣ ꯃꯈꯣꯏꯒꯤ ꯃꯥꯒꯤ ꯃꯅꯨꯡꯗꯨꯗ ꯀꯣ ꯑꯩꯈꯣꯏꯒꯤ ꯃꯐꯝꯗꯗꯤ ꯊꯣꯛꯇꯦꯅ ꯑꯩꯈꯣꯏꯒꯤ ꯇꯤꯕꯐꯝꯗꯗꯤ
ꯎꯝ
ꯎꯗꯦꯅ ꯑꯗꯨꯒꯨꯝꯕꯗꯨ ꯄꯥꯛꯀꯣ
ꯍꯣꯏ ꯌꯨꯝꯗ ꯂꯩꯔꯁꯨ ꯑꯗꯨꯒꯨꯝꯕ ꯂꯧꯕ ꯆꯠꯇꯦꯅ ꯑꯗꯨꯒꯤ ꯑꯩꯁꯨ ꯑꯩꯈꯣꯏ ꯂꯥꯎꯕ ꯆꯠꯄꯗꯣ ꯐꯥꯔꯁꯅꯦꯕ ꯑꯗꯣ ꯑꯗꯨ ꯅꯨꯃꯤꯠꯇꯣ ꯑꯩꯈꯣꯏꯗꯣ ꯁꯤꯛꯁꯇꯤ ꯁꯚꯦꯟ ꯇꯤꯒꯨꯝꯕ ꯂꯧꯕ ꯃꯥꯜꯂꯦ ꯌꯥꯝꯃꯦ ꯑꯩꯈꯣꯏ
ꯌꯣꯟꯕ ꯌꯥꯏꯅꯦ ꯑꯗꯨꯗꯤ ꯑꯃꯨꯛꯀ
ꯃꯁꯥ ꯃꯁꯥ ꯈꯛꯇ ꯂꯩꯕꯅꯤꯅ ꯑꯗꯨꯝ ꯑꯩꯈꯣꯏꯒꯤꯗꯤ ꯀꯣꯟꯅꯥꯏꯕ
ꯍꯣꯏ ꯏꯁ ꯑꯗꯨ ꯑꯥ ꯐꯔꯃꯦꯟ ꯇꯧꯕꯤꯔꯒ ꯊꯝꯕꯁꯨ ꯌꯥꯝ ꯍꯥꯎꯕꯅꯦ ꯑꯗꯨꯒꯤ ꯖꯥꯠꯇꯨ
ꯍꯣꯏ ꯍꯥꯎꯗꯤ ꯍꯥꯎꯕꯅꯦ ꯑꯗꯣ ꯈꯔ ꯊꯨꯅ ꯄꯨꯝꯕ ꯑꯗꯣ
ꯑꯣ ꯑꯣ
ꯐꯖꯥꯅ ꯇꯥꯎꯕꯁꯨ ꯍꯥꯏꯔꯣꯏꯗ
ꯍꯩ ꯍꯩꯔꯣꯏꯗ ꯃꯤꯅ ꯍꯩꯕꯒꯤ ꯃꯈꯨꯠ ꯃꯈꯨꯠ ꯑꯩꯈꯣꯏꯒꯤ ꯃꯈꯨꯠꯇꯨ ꯄꯨꯝꯒꯟꯕ ꯃꯈꯨꯠ ꯂꯩꯕꯅꯦ ꯈꯪꯕ꯭ꯔꯥ
ꯑꯣ ꯑꯗꯨꯃꯥꯏ ꯃꯤ ꯍꯥꯏꯌꯦ ꯍꯣꯏ
ꯍꯥꯏꯕꯗꯤ ꯑꯥ ꯀꯔꯤ ꯀꯔꯤ ꯑꯥ ꯏꯟꯁꯥꯡ ꯅꯥꯄꯤ ꯊꯥꯔꯁꯨ ꯍꯧꯒꯟꯗꯕ ꯑꯗꯨꯒ ꯏꯟꯁꯥꯡ ꯅꯥꯄꯤ ꯊꯥꯕꯗꯨ ꯑꯗꯨ ꯃꯥꯒꯤ ꯑꯗꯨ ꯅꯨꯄꯤꯒꯤ ꯈꯨꯠꯇꯨꯅ ꯍꯦꯛꯄꯥ ꯍꯦꯛꯈ꯭ꯔꯗꯤ ꯑꯥ ꯁꯤꯒꯟꯕꯒꯨꯝꯕꯁꯨ ꯂꯩꯌꯦꯅ
ꯑꯣ ꯍꯣꯏ ꯅꯣꯡꯃ ꯂꯥꯛꯑꯣ ꯆꯠꯁꯦ ꯎꯝ
ꯏꯚꯤꯅꯤꯡꯗꯗꯤ ꯑꯗꯨꯝ
ꯁꯥꯇꯔꯗꯦꯒ ꯁꯟꯗꯦꯗꯗꯤ ꯂꯛꯀꯅꯨꯀꯣ
ꯑꯣ ꯑꯗꯨ ꯃꯇꯝꯗꯨꯕꯨ ꯅꯨꯃꯤꯠꯇꯗꯤ ꯒꯣꯁꯄꯦꯜꯔꯣ
ꯅꯠꯇꯦ ꯃꯤ ꯌꯥꯝꯃꯦꯕ
ꯃꯤ ꯌꯥꯝꯕ꯭ꯔꯥ ꯑꯣ ꯃꯤ ꯌꯥꯝꯕꯒꯤ ꯍꯦꯛꯔꯒ ꯆꯠꯀꯗꯧꯕꯗꯨꯁꯨ ꯏꯀꯥꯏꯌꯦ
ꯑꯁ ꯕꯦꯛꯇ ꯐꯝꯒꯅꯤꯗ
ꯅꯍꯥꯟ ꯑꯈꯣꯏ ꯂꯧꯕ ꯆꯠꯄꯗꯣ ꯑꯁ ꯌꯥꯝ ꯍꯥꯎꯋꯦ ꯐ꯭ꯔꯦꯁ ꯂꯥꯎꯊꯣꯛꯄꯅꯤꯅ
ꯑꯣ ꯑꯁ ꯅꯨꯡꯉꯥꯏꯔꯝꯒꯅꯤ ꯅꯣꯏ ꯑꯗꯨꯗ ꯄꯨꯠ ꯄꯨꯟꯕꯅꯤꯅ ꯄꯥꯔꯇꯤ
ꯎꯝ ꯂꯥꯛꯑꯣ ꯅꯣꯏꯁꯨ
ꯍꯣꯏ
ꯎꯗꯕꯁꯨ ꯀꯨꯏꯔꯦ ꯄꯨꯟꯗꯕꯁꯨ ꯎꯏꯔꯦ ꯀꯨꯏꯔꯦ ꯊꯤꯌꯨꯃꯦ ꯈꯣꯏꯗꯣ ꯃꯣꯏꯗꯣ ꯑꯦꯛ ꯖꯥꯝ ꯂꯩꯕ ꯑꯗꯨꯒꯤ
ꯑꯣ ꯃꯥ ꯏꯁ ꯂꯩꯔꯁꯨ ꯕꯤꯠ ꯂꯩꯔꯁꯨ ꯋꯥꯔꯤꯗꯤ ꯀꯟꯅ ꯊꯅꯩꯗ ꯃꯥꯁꯨ
ꯑꯣ ꯃꯥꯗꯣ ꯑꯁ ꯑꯩꯈꯣꯏꯔꯣꯝꯅ ꯃꯔꯛ ꯃꯔꯛꯇ ꯂꯥꯛꯑꯦꯕ
ꯎꯝ ꯃꯈꯣꯡꯅ ꯑꯗꯨꯝ ꯆꯠꯂꯦ ꯑꯩꯗꯤ ꯁꯨ
ꯑꯍꯣꯏ ꯆꯠ ꯑꯥ ꯒꯥꯔꯤ ꯆꯠꯅꯤꯡꯗꯦ ꯍꯥꯏꯌꯦ ꯀꯜꯂꯦ ꯌꯥꯝꯅ ꯅꯨꯡꯁꯥ ꯁꯥꯕ ꯀꯥꯟꯁꯤꯗ ꯀꯣ
ꯑꯥꯗꯒꯤ ꯃꯥꯅ ꯂꯩꯕ ꯃꯐꯝꯗꯒꯤ ꯑꯩꯈꯣꯏ ꯂꯩꯕ ꯃꯐꯝ ꯐꯥꯎ ꯈꯣꯡꯅ ꯂꯥꯛꯑꯦ ꯃꯥꯗꯤ
ꯎꯝ ꯈꯣꯡꯅ ꯆꯠꯄꯗ ꯅꯨꯡꯉꯥꯏꯕ ꯃꯥꯜꯂꯦ ꯃꯥꯒꯤꯗꯨꯗꯤ
ꯎꯝ ꯑꯗꯨ ꯂꯩ ꯄꯩ ꯄꯩꯁꯥ ꯂꯩꯇꯕꯒꯤꯔꯥ ꯍꯥꯏꯕꯁꯨ ꯅꯠꯇꯦꯕ ꯑꯗꯨꯝ ꯍꯦꯕꯤꯠ ꯑꯣꯏꯈ꯭ꯔꯕ ꯃꯥꯜꯂꯦ ꯑꯗꯨꯒ ꯊꯨꯅꯁꯨ ꯌꯧꯕꯅꯦ ꯃꯥꯗꯨ
ꯑꯁ ꯄꯨꯔꯥꯅꯦ ꯑ ꯋꯀꯤꯡ ꯃꯦꯟꯅꯤ ꯃꯤ
ꯎꯝ
ꯃꯥꯁꯨ ꯑꯩꯅ ꯑꯁ ꯍꯥꯏꯔꯔꯣꯏꯒꯦ ꯑꯗꯨꯗꯤ
ꯀꯔꯤꯒꯤꯔꯣ
ꯑꯥ ꯍꯥꯏꯔꯒ ꯀꯥꯟꯅꯗ꯭ꯔꯦ
ꯎꯝ ꯇꯣꯛꯑꯣ ꯇꯣꯛꯑꯣ ꯑꯗꯨꯗꯤ
ꯇꯣꯛꯔꯁꯦ ꯑꯗꯨ ꯑꯁ ꯈꯪꯗꯦ ꯑꯩꯈꯣꯏꯒꯤ ꯀꯔꯤꯅꯣ ꯁꯤꯁꯨ ꯒ꯭ꯔꯨꯞꯇꯨꯁꯨ ꯄꯨꯟꯗꯕ ꯀꯨꯏꯈ꯭ꯔꯕꯒꯤꯀꯣ ꯃꯁꯛ ꯀꯥꯎꯈ꯭ꯔꯦꯅꯦ ꯑꯩꯗꯤ
ꯅꯪꯒꯤ ꯃꯁꯥꯛꯁꯨ ꯀꯥꯎꯈ꯭ꯔꯦ ꯑꯃꯨꯛ ꯑꯩꯗꯤ ꯀꯅꯥꯔꯣꯀꯣ ꯅꯪꯁꯦ ꯅꯤꯡꯁꯤꯡꯕ ꯉꯝꯗꯦ ꯑꯩ
ꯃꯈꯣꯟꯗꯨ ꯈꯛꯇꯪ ꯈꯪꯕꯒꯨꯝ ꯈꯪꯗꯕꯒꯨꯝ ꯇꯧꯕ
ꯑꯩ ꯅꯤꯡꯁꯤꯡꯕ ꯊꯣꯛꯇ꯭ꯔꯦ ꯍꯧꯖꯤꯛꯁꯦ
ꯑꯣꯍꯣ ꯑꯩꯁꯨ ꯊꯣꯛꯇꯦꯅꯦ
ꯉꯥꯏꯌꯣ ꯅꯣꯏ ꯌꯨꯝꯗꯗꯤ ꯍꯩꯅꯧꯒꯨꯝꯕ ꯄꯥꯟꯗ꯭ꯔꯣꯅꯦ
ꯑꯈꯣꯏꯒꯤ ꯃꯐꯝ ꯑꯩꯅ ꯂꯩꯕ ꯃꯐꯝꯗꯨ
ꯑꯣ
ꯍꯩꯅꯧ ꯂꯥꯏꯔꯤꯌꯦ ꯄꯥꯝꯕꯤ ꯒ꯭ꯔꯤꯟ ꯂꯤꯐ ꯍꯥꯏꯕ ꯎꯗꯦ
ꯑꯁ
ꯑꯗꯨꯒꯨꯝꯕ ꯑꯃ ꯃꯤꯗꯤ ꯀꯝꯄꯥꯎꯟ ꯆꯥꯎꯔꯒ ꯃꯁꯥ ꯃꯁꯥꯒꯤ ꯀꯝꯄꯥꯎꯟꯗ ꯂꯩꯌꯦꯅ ꯀꯣ
ꯍꯥꯏ
ꯑꯈꯣꯏꯗꯤ ꯑꯃꯐꯥꯎ ꯂꯩꯇꯦ ꯃꯤꯅ ꯄꯤꯔꯛꯄ ꯈꯛ ꯆꯥꯏꯌꯦ
ꯑꯣ ꯑꯈꯣꯏꯗꯣ ꯒꯦꯝꯚꯤꯂꯦꯖꯇ ꯅꯍꯥꯟꯅ ꯂꯧꯕ ꯆꯠꯂꯦ ꯑꯈꯣꯏ ꯑꯟꯇꯤꯒꯤ ꯃꯅꯥꯛꯇ
ꯑꯣ ꯑꯗꯣ ꯅꯪꯒꯤ ꯅꯪꯒꯤ ꯅꯃꯥꯟꯅꯕꯤꯗꯨ ꯃꯥꯅꯁꯨ ꯁꯨ ꯅꯍꯥꯟ ꯑꯩꯕꯨ ꯍꯪꯉꯦ ꯅꯣꯏꯗ ꯅꯣꯏꯔꯣꯝꯗꯗꯤ ꯍꯩꯅꯧ ꯄꯥꯟꯗꯥꯕ꯭ꯔꯣ ꯍꯥꯏꯅ ꯃꯥꯁꯨ ꯇꯨ ꯑꯩꯅ ꯄꯥꯟꯗꯦ ꯍꯥꯏꯕ ꯑꯗꯨ ꯃꯥꯗꯤ ꯅꯨꯡꯗꯥꯡ ꯅꯨꯡꯗꯥꯡꯗ ꯃꯤꯒꯤ ꯍꯨꯔꯥꯟꯕ ꯆꯠꯂꯦ
ꯑꯁ ꯂꯝꯕꯤꯗ ꯉꯁꯤꯁꯨ ꯑꯃ ꯑꯅꯤꯗꯤ ꯎꯔꯒ ꯆꯥꯏꯌꯦꯗ ꯑꯩꯈꯣꯏ ꯑꯅꯤ ꯍꯦꯛꯂꯒ ꯃꯔꯛ ꯃꯔꯛꯇꯤ ꯆꯥꯕ ꯐꯥꯡꯉꯦ ꯍꯥ
ꯑ ꯑꯈꯣꯏ ꯑꯩꯈꯣꯏꯒꯤ ꯍꯥꯏꯔꯗꯤ ꯑ ꯀꯔꯤꯅꯣ ꯂꯝꯄꯥꯛ ꯂꯩꯌꯦꯅ ꯑꯈꯣꯏ ꯃꯅꯥꯛꯇ ꯑꯆꯧꯕ
ꯑꯥ
ꯑꯗꯨꯔꯣꯝꯗ ꯑꯗꯨ ꯃꯅꯨꯡꯗꯗꯤ ꯂꯩꯕ꯭ꯔꯥ ꯈꯪꯗꯦꯀꯣ ꯐꯨꯠꯕꯣꯜ ꯁꯥ ꯐꯨꯠꯕꯣꯜ ꯒꯨꯝꯕ ꯌꯦꯡꯕ ꯆꯠꯄꯗꯣ ꯅꯈꯣꯏ ꯅꯍꯥꯟ ꯑꯗꯨꯒꯤ ꯃꯅꯨꯡꯗꯗꯤ ꯍꯧꯕ ꯍꯧꯕ ꯃꯥꯜꯂꯦ
ꯑꯣ ꯂꯩꯔꯝꯅꯤ ꯑꯁꯤꯗꯗꯤ ꯃꯦꯡꯒꯣ ꯌꯥꯝ ꯄꯥꯜꯂꯦꯅ
ꯍꯣꯏ ꯍꯣꯏ ꯑꯗꯨ ꯈꯪ ꯈꯪꯗꯦ ꯑꯈꯣꯏꯗꯗꯤ ꯑꯈꯣꯏꯔꯣꯝꯗꯗꯤ ꯄꯥꯟꯕ ꯎꯗꯕ
ꯎꯝ ꯑꯗꯨ ꯍꯩꯅꯧꯗꯣ ꯂꯣꯏꯁꯤꯟꯕ ꯃꯇꯝ ꯀꯥ ꯀꯥꯕ ꯃꯥꯜꯂꯦꯗ ꯌꯥꯝꯗ꯭ꯔꯦ ꯍꯟꯗꯛꯇꯤ
ꯑꯗꯤ ꯑꯩꯗꯤ ꯆꯥꯕꯁꯨ ꯐꯪꯗꯦꯗ ꯃꯨꯟꯗꯕꯗꯣ ꯃꯨꯟꯕ ꯍꯥꯟꯅ ꯊꯣꯛꯈ꯭ꯔꯦ
ꯑꯣ ꯑꯁ ꯃꯨꯟꯗꯕ ꯃꯇꯝꯗꯗꯤ ꯑꯁ ꯍꯪꯒꯥꯝ ꯃꯍꯤ ꯕ꯭ꯂꯦꯛ ꯖꯥꯗꯣ
ꯍꯣꯏ ꯍꯣꯏ
ꯑꯃꯥꯗꯤ ꯆꯥꯈ꯭ꯔꯦꯗ ꯑꯈꯣꯏꯗꯤ ꯀꯟꯇꯦꯅꯔ ꯃꯆꯥ ꯄꯤꯛꯇꯤ ꯄꯤꯛꯄꯥꯒꯤ ꯃꯣꯔꯣꯛꯒ ꯃꯦꯠꯂꯀꯣ ꯑꯁ ꯌꯥꯝ ꯆꯥꯏꯌꯦ
ꯅꯪꯒꯤ ꯈꯨꯟꯔꯣꯝꯒꯤ ꯑꯃꯗꯣ ꯁꯤꯟꯕꯗꯨ ꯌꯥꯝꯅ
ꯀꯔꯤ ꯑꯣ ꯑꯣ
ꯑ ꯑꯃ ꯑꯗꯨ ꯑꯗꯨꯁꯨ ꯆꯥꯅꯤꯡꯕꯗꯨ
ꯑꯈꯣꯏꯁꯨ ꯄꯥꯛ ꯆꯥꯕ ꯐꯪꯗꯦ ꯑꯗꯣ ꯃꯇꯝꯁꯨ ꯐꯠꯇꯝꯅꯤꯅ ꯑꯗꯨ ꯃꯇꯝꯗ‌ꯣ
ꯑꯗꯨ ꯄꯤꯔꯛꯀꯦ ꯇꯧꯔꯒ ꯂ ‌ꯂꯝꯕꯤꯗꯨ ꯊꯤꯡꯈ꯭ꯔꯕꯅ ꯍꯥꯟꯈ꯭ꯔꯦꯕ
ꯃꯤꯅ ꯅꯈꯣꯏꯒꯤ ꯅꯈꯣꯏ ꯈꯨꯟ ꯅꯈꯣꯏ ꯈꯨꯟꯒꯤ ꯅꯨꯄꯥ ꯑꯃꯥ ꯑꯈꯣꯏꯒꯤ ꯕꯦꯠ ꯆꯞ ꯃ ꯂꯩꯕꯗꯣ ꯈꯪꯉꯦꯀꯣ
ꯍꯣꯏ
ꯌꯥꯝꯅ ꯎꯁꯤꯠꯇꯕ ꯅꯨꯄꯥꯗꯣ
ꯎꯝ ꯎꯝ
ꯃꯥꯅ ꯃꯥꯅ ꯂꯧ ꯑꯩꯅ ꯊꯥꯔꯞ ꯊꯥꯕꯤꯔꯛꯑꯣ ꯍꯥꯏꯔꯒ ꯑ ꯒꯥꯔꯤ ꯊꯤꯔꯣ ꯑꯗꯨ ꯑꯣꯏꯔ ꯊꯥꯕꯤꯔꯛꯀꯦ ꯍꯥꯏ ꯕꯅꯦꯕ ꯑꯗꯨ ꯒꯥꯔꯤ ꯊꯤꯕ ꯐꯪꯗꯕ ꯇꯨꯒꯤ ꯑꯗꯨꯝ ꯆꯥꯕ ꯐꯪꯗ꯭ꯔꯒ ꯇꯣꯈ꯭ꯔꯦ
ꯇꯝꯅꯁꯦ ꯎꯝ ꯑꯈꯣꯏꯁꯨ ꯆꯥꯕ ꯐꯪꯕꯗꯣ ꯑꯃꯥ ꯑꯅꯤ ꯈꯛꯇ ꯃꯥꯜꯂꯦꯗ
ꯑꯥ
ꯆꯥꯕꯗꯤ ꯐꯪꯗꯤ ꯐꯪꯉ‌ꯦ ꯑꯗꯣ ꯒꯥꯔꯤꯗꯣ ꯐꯖꯅ ꯆꯠ
ꯁꯤꯖꯟ ꯁꯤꯖꯟ ꯈꯨꯗꯤꯡꯒꯤ ꯍꯩꯗꯤ ꯅꯪꯒꯤ ꯃꯔꯨꯞ ꯅꯨꯄꯤꯗꯨꯗꯤ ꯑꯗꯨꯝ ꯆꯥꯕ ꯊꯥꯒꯠꯂꯦ
ꯑꯣ ꯆꯥꯕ ꯐꯪꯉꯤꯗ ꯑꯈꯣꯏꯁꯨ
ꯅ ꯆꯥꯕ ꯈꯔ ꯀꯟꯕꯅꯤꯅ
ꯊꯥꯗꯤ ꯊꯥꯕꯅꯦꯕ ꯑꯗꯣ ꯃꯇꯝ ꯐꯠꯇꯕꯅꯤꯅ ꯍꯟꯗꯛꯁꯦ ꯑꯁ ꯑ ꯃꯥꯗꯤ ꯊꯥꯗꯤ ꯊꯥꯕꯅꯦ ꯅꯣꯏꯕꯨ ꯑꯁ ꯅꯤꯡꯁꯤꯡ ꯗꯕꯒꯤꯅꯦꯍꯦ
ꯑꯥ
ꯅꯝꯕꯔꯁꯨꯨ ꯂꯩꯗꯕꯅꯤꯅ
ꯍꯣꯏ ꯑꯣꯏꯒꯅꯤ ꯀꯔꯤꯁꯨ ꯈꯟꯗꯦꯗ ꯑꯩ
ꯃꯇꯥꯝ ꯑꯃꯨꯛ ꯂꯥꯛꯀꯅꯤꯗ
ꯂꯥꯛꯀꯅꯤ ꯀꯔꯤꯅꯣ ꯁꯤꯗ ꯑꯗꯨꯝ ꯂꯩꯒꯅꯤ ꯎꯅꯒꯅꯤ ꯀꯔꯤꯅꯣ ꯅꯪ ꯑꯥꯗ ꯂꯩꯕ ꯑꯥ ꯀꯟꯇ꯭ꯔꯤ ꯑꯃꯗ ꯂꯩꯕꯁꯨ ꯅꯠꯇ꯭ꯔꯒ
ꯑꯁ ꯆꯠꯈ꯭ꯔꯒ‌‌ꯦ ꯌꯨꯝ ꯄꯥꯟꯒ꯭ꯔꯒꯦ ꯃꯤ ꯐꯣꯔꯦꯅꯔꯗ
ꯍꯩꯁ
ꯌꯥꯎꯅꯤꯡꯗ꯭ꯔꯣ ꯅꯪꯗꯤ ꯌꯨꯇꯨꯕ ꯑꯥ ꯌꯨꯇ꯭ꯌꯨꯕ ꯆꯦꯅꯦꯜꯒ ꯍꯥꯡꯒ꯭ꯔꯅꯤ
ꯑꯣ ꯅꯨꯄꯥꯗꯤ ꯂꯩꯔꯕ꯭ꯔꯣ
ꯄ꯭ꯂꯥꯟ ꯇꯧꯕꯅꯦ
ꯑꯥ ꯊꯤꯔꯣ ꯊꯤꯕ ꯍꯧꯔꯣ ꯄ꯭ꯂꯥꯟ ꯂꯩꯔꯦ ꯍꯥꯏꯕꯗꯤ
ꯎꯝ
ꯅꯣꯏ ꯅꯣꯏ ꯆꯠꯄ ꯎꯔꯗꯤ ꯑꯈꯣꯏꯁꯨ ꯑꯥ ꯆꯠꯅꯤꯡꯕ ꯋꯥꯈꯜ ꯐꯥꯎꯔꯛꯀꯅꯤꯕ
ꯊꯤꯕꯤꯒꯦ ꯅ‌ꯣꯏꯒꯤꯖꯨ
ꯅꯪꯒꯤ ꯍꯥꯟꯅ ꯐꯪꯈꯤꯌꯣꯗ
ꯍꯣꯏ ꯀꯟꯅ ꯊꯤꯈꯔꯅꯤ ꯌꯥ ꯅꯣꯏꯁꯨ ꯊꯤꯕꯤꯕ ꯌꯥꯏ ꯑꯩꯒꯤ
ꯍꯣꯏ ꯍꯣꯏ ꯅꯪꯒꯤ ꯐꯥꯔꯁ ꯊꯤꯔꯁꯦ ꯑꯗꯨꯗꯤ ꯃꯌꯥꯝ ꯄꯨꯟꯅ ꯆꯪꯂꯒ ꯀꯣ
ꯐꯪꯕꯨ ꯐꯪꯈ꯭ꯔꯗꯤ ꯑꯗꯨꯝ ꯌꯥꯏꯌꯦꯅ ꯑꯃꯥ ꯑꯃꯥ ꯐꯪꯈ꯭ꯔꯗꯤ ꯃꯥꯒꯤ ꯃꯔꯨꯞ ꯃꯔꯨꯞ ꯑꯗꯨ ꯆꯠꯈ꯭ꯔ‌ꯅ‌ꯦꯕ ꯀꯥꯖꯤꯟ ꯒꯨꯝꯕꯗꯣ ꯑꯃꯕꯨ ꯐꯪꯈ꯭ꯔꯗꯤ ꯌꯥꯔꯦ ꯋꯥ ꯂꯣꯏꯔꯦ ꯍꯣꯏ
ꯊꯝꯃꯦ